ꯍꯦꯜꯂꯣ
ꯇꯥꯔꯦ ꯇꯥꯔꯦ ꯇꯥꯥꯔꯦ ꯇꯥꯔꯦ
ꯑꯁ
ꯑꯩꯅ ꯇꯧꯔꯤꯁꯦ ꯄꯨꯡ ꯇꯔꯥ ꯇꯥꯔꯝꯗꯥꯏ ꯄꯨꯡ ꯇꯔꯥ
ꯇꯥꯗꯣꯔꯦ ꯉꯁꯥꯏ ꯅꯨꯡꯗꯤꯟꯗꯨꯝ ꯑꯗꯣ ꯍꯥꯏꯅꯗꯦ ꯑꯗꯨꯅ ꯅꯨꯡꯊꯤꯜꯁꯨ ꯑꯩꯅ ꯁꯪꯗꯕ ꯅꯪꯅ
ꯎꯝ ꯁꯨꯃꯥꯡꯁꯤꯗ ꯀꯣꯏꯆꯠ ꯆꯠꯂꯒꯅꯦ ꯑꯩꯅ ꯉꯁꯥꯏꯗꯒꯤ ꯎꯔꯥꯎ ꯊꯔꯥꯎꯔꯒ ꯂꯩꯔꯤꯁꯦ
ꯅꯪ ꯃꯤꯅ ꯀꯔꯤꯅꯣ ꯁꯤ ꯑꯉꯥꯡꯁꯦ ꯁ꯭ꯋꯥꯏꯗ ꯇꯧꯔꯤꯁꯤꯕꯣꯅ
ꯑꯗꯨꯅꯦ ꯃꯤꯅꯗꯤ ꯈꯜꯂꯝꯗꯣꯏꯅꯦ ꯍꯥꯏꯕ ꯕꯥ ꯅꯪꯒ ꯋꯥꯔꯤ ꯁꯥꯟꯅꯕꯁꯦ ꯈꯪꯗꯕꯅꯤꯅ
ꯎꯝ ꯈꯪꯗꯕꯅꯤꯅ ꯍꯥꯏꯗꯤ ꯑꯁ ꯀꯔꯤꯅꯣ ꯃꯁꯤ ꯑꯉꯥꯡꯁꯤꯅ ꯇꯧꯔꯤꯁꯤꯕꯣ ꯀꯩꯅꯣ ꯇꯧꯔꯤꯁꯦ ꯕꯤꯁꯀꯔꯃꯥ ꯑꯁ
ꯍꯦ ꯍꯦ ꯃꯁꯤ ꯅꯨꯡꯁꯤꯕꯗ ꯉꯥꯎꯔꯦ ꯌꯥꯗ꯭ꯔꯦꯅ ꯈꯜꯂꯝꯗꯣꯢꯅꯦ
ꯌꯥꯗ꯭ꯔꯦ ꯍꯣꯏꯅꯦ ꯑꯩꯅ ꯍꯥꯏꯕꯗꯤ ꯁꯤ ꯑꯉꯥꯡꯁꯤ ꯇꯧꯏꯁꯤ ꯌꯦꯡꯉꯨꯁꯤ ꯑꯣꯏꯔꯔꯣꯏ ꯁꯤ ꯃꯤ ꯑꯣꯏꯔꯣꯏ ꯃꯣꯏꯅꯗꯤ ꯈꯟꯗ꯭ꯔꯤ ꯁꯣꯝꯗ ꯅꯠꯇ꯭ꯔꯥ
ꯃꯥꯅꯤ ꯃꯤꯅꯗꯤ ꯁꯣꯝꯅꯥꯀꯟꯗ ꯀꯟꯅ ꯊꯕꯛ ꯇꯧꯔꯤꯅꯦꯗꯤ
ꯑꯣꯐꯤꯁ ꯑꯣꯐꯤꯁꯀꯤ ꯊꯕꯛ ꯇꯧꯔꯤꯅꯤꯗꯤ ꯃꯣꯏꯅ ꯈꯪꯗꯕ
ꯃꯥꯅꯦ ꯍꯦ ꯍꯦ ꯍꯦ
ꯑꯁ ꯍꯌꯦꯡ ꯅꯣꯡꯉꯥꯜꯂꯛꯀꯅꯤ ꯈꯟꯕꯗ ꯌꯥꯝ ꯇꯜꯂꯦ
ꯇꯨꯝꯃꯨꯔꯅꯨ ꯑꯗꯨꯗꯤ ꯑꯗꯨꯝ ꯅꯨꯡꯉꯥꯟꯂꯛꯑꯔꯣꯏ ꯇꯨꯝꯗꯕꯤꯗ ꯑꯗꯨꯝ ꯉꯥꯏꯕ ꯇꯨꯝꯗꯕꯤ ꯂꯩꯔꯗꯤ ꯑꯗꯨꯝ ꯀꯩꯅꯣ ꯇꯧꯅ ꯇꯨꯝꯃꯕ ꯑꯃꯗꯣ ꯁꯜꯂ ꯇꯥꯖꯦ ꯌꯦꯡꯉꯣ ꯁꯜꯂ ꯇꯥꯒ꯭ꯔꯦ ꯈꯣꯢ ꯏꯅꯥꯎꯄꯤꯖꯤ
ꯎꯝ ꯅꯣꯢ ꯅꯅꯥꯎꯕꯤꯗ
ꯎꯝ ꯆꯠꯄ ꯐꯝ ꯍꯤꯞꯄꯗ ꯑꯗꯨꯝ ꯋꯥꯔꯦ ꯅꯇꯣꯟ ꯐꯨꯡꯒꯠꯂꯛꯑꯦ
ꯐꯦꯟ ꯌꯥꯏꯔꯨꯅꯣ
ꯌꯥꯏꯗꯦꯗ ꯐꯦꯟ ꯊꯥꯗꯦꯗ ꯑꯩꯅ ꯑꯩꯈꯣꯢ ꯆꯦꯅ ꯐꯦꯟ ꯊꯥꯕ ꯃꯨꯊꯠꯂꯣ ꯃꯨꯊꯠꯂꯣ ꯍꯥꯏꯅ ꯍꯥꯏꯔꯤꯅꯦ ꯃꯊꯠꯂꯣ ꯅꯨꯡꯉꯥꯏꯇꯦ ꯅꯨꯡꯉꯥꯏꯇꯦꯅ
ꯑꯗꯨꯝ ꯍꯧꯖꯤꯛꯁꯦ ꯅꯣꯡ ꯇꯥꯗ꯭ꯔꯁꯨ ꯏꯪꯉꯤꯗꯅ ꯅꯨꯡꯗꯥꯡꯗꯗꯤ ꯈꯔ ꯈꯔ
ꯏꯪꯉꯤ ꯏꯪꯉꯤ ꯅꯣꯡꯁꯦ ꯇꯥꯔ ꯇꯥꯔꯛꯄ ꯀꯩꯅꯣ ꯇꯧꯕꯒꯤ ꯃꯅꯤꯟꯗꯣ
ꯎꯝ ꯎꯝ ꯑꯗꯨꯅ ꯉꯁꯥꯏ ꯊꯋꯥꯟꯃꯤꯆꯥꯛ ꯊꯣꯛꯑꯝꯕꯁꯤꯡꯗꯣ ꯂꯣꯏꯅ ꯆꯪꯒ꯭ꯔꯦ
ꯊꯣꯛꯈꯤꯗ꯭ꯔꯦ
ꯊꯣꯛꯇ꯭ꯔꯦ
ꯀꯣꯛꯀ ꯉꯥꯎꯋꯤꯍꯦ
ꯉꯥꯎꯈꯤꯅꯨ ꯉꯥꯎꯈꯤꯅꯨ
ꯅꯥꯇꯣꯟꯁꯤ ꯐꯨꯜꯂꯤꯁꯤ ꯌꯦꯛꯉꯨꯅꯦ ꯈꯔ ꯏꯪꯕꯒꯤ
ꯑꯃ ꯁꯨꯔꯨꯡ ꯀꯦꯐꯦꯅ ꯂꯩꯕꯗꯣ ꯎꯔꯕ
ꯎꯝ ꯑꯗꯨꯗꯣ ꯐꯖꯩ ꯑꯩꯈꯣꯏ ꯇꯥꯃꯣ ꯍꯣꯏꯁꯦ ꯃꯤꯁꯤ ꯃꯣꯏ ꯆꯠꯂꯨꯔꯕ ꯃꯥꯜꯂꯦ ꯏꯁꯇꯤ ꯆꯠꯄꯩ ꯋꯥꯔꯤꯒ ꯁꯥꯟꯅꯩ ꯅꯍꯥꯟ ꯑꯩꯅ ꯍꯟꯕꯩꯗꯨꯗ ꯃꯣꯏꯗꯤ ꯏꯁ ꯑꯩꯈꯣꯏ ꯑꯩꯈꯣꯏ ꯇꯥꯃꯣ ꯀꯦꯐꯦ ꯐꯖ ꯐꯖꯕ ꯆꯪꯕꯒꯤ ꯋꯥꯔꯤꯒ ꯌꯥꯝ ꯁꯥꯟꯅꯔꯤꯝꯅꯤ
ꯎꯝ ꯁꯪꯒꯥꯕ ꯀꯨꯏꯗ꯭ꯔꯤꯝ
ꯑꯩꯅ ꯏꯁ ꯃꯣꯏ ꯃꯣꯏꯅ ꯍꯥꯏꯗꯤ ꯃ꯭ꯍꯣꯏ ꯀꯩꯅꯣ ꯅꯠꯇꯕ
ꯎꯝ
ꯑꯩꯈꯣꯏꯒꯨꯝꯕ ꯅꯠꯇꯦ ꯃꯣꯏ ꯃꯣꯏ ꯆꯠꯂꯦꯕꯅꯦ ꯃꯣꯏ ꯍꯧꯅꯔꯒ ꯑꯁ ꯃꯣꯏ ꯁꯨꯔꯨꯡꯗꯣ ꯑꯏ ꯑꯗꯨꯗꯣ ꯑ ꯉꯔꯥꯡꯗꯩ ꯍꯥꯡꯕꯅꯦ ꯈꯣꯠꯄꯅꯦ ꯏꯁ ꯑꯗꯨꯗꯨ ꯐꯗꯤ ꯐꯖꯩꯍꯦ ꯈꯣꯠꯄ ꯒꯥꯏꯅ ꯑꯁ ꯑꯗꯒꯤ ꯅꯍꯥꯟ ꯆꯪꯉꯨꯕꯗꯨꯁꯨ ꯑꯗꯨꯝ ꯌꯥꯏꯗ ꯑꯗꯨꯝ ꯍꯥꯎꯋꯤ ꯑꯗꯨꯝ ꯄꯨꯊꯔꯛꯄ ꯄꯣꯊꯣꯔꯛꯄꯗꯣ ꯀꯥꯏꯅ
ꯎꯝ ꯑꯗꯨꯅꯦ ꯊꯕꯛ ꯇꯧꯕ ꯍꯥꯏꯖꯦ ꯌꯦꯡꯉꯣ ꯊꯕꯛ ꯇꯧꯔꯝꯅꯤꯅ ꯇꯣꯂꯣꯝ ꯐꯪ ꯈꯨꯗꯤꯡꯒꯤ ꯑꯗꯨꯝ ꯆꯠ ꯌꯥꯔꯦꯅ ꯑꯅꯧ ꯑꯅꯧꯕ ꯊꯣꯛꯂꯛꯄꯗ
ꯑꯩ ꯁꯤꯗꯅ ꯇꯧꯗꯕ ꯌꯥꯗꯦ
ꯌꯥꯗꯦ ꯅꯤꯡꯍꯟꯅꯒꯅꯣ
ꯍꯣꯏ ꯅꯤꯡꯍꯟꯅꯒꯅꯣ ꯑꯩ ꯅꯤꯡꯍꯟꯅꯗ꯭ꯔꯦ ꯍꯣꯏ ꯑꯩ ꯅꯥꯕꯖꯤꯗ ꯐꯔꯒꯅꯦ ꯑꯩ ꯑꯩ ꯍꯣꯏ ꯑꯩ ꯅꯤꯡꯍꯟꯅꯔꯔꯣꯏꯒꯦ ꯍꯧꯖꯤꯛꯀꯤꯗꯤ ꯑꯩ ꯋꯥꯈꯜ ꯀꯣꯛꯁꯤꯗ ꯋꯥꯈꯜ ꯃꯆꯥ ꯑꯝꯕꯥꯎ ꯊꯣꯛꯇ꯭ꯔꯦ
ꯅꯤꯡꯍꯟꯅꯒꯅꯣ
ꯑꯗꯣ ꯑꯩ ꯅꯪ ꯀꯣꯏꯖꯦ ꯑꯩꯈꯣꯏ ꯆꯦ ꯗꯨꯀꯟꯗꯒꯤ ꯁꯝꯕꯥ ꯗꯣ ꯑꯝ ꯂꯧꯔꯛꯑꯅꯤ
ꯂꯧꯔꯣ ꯀꯣꯐꯤ ꯃꯆꯨꯗꯣ ꯑꯣꯏ ꯂꯧꯔꯣ
ꯎꯝ ꯀꯣꯐꯤ ꯃꯆꯨ
ꯎꯝ
ꯕ꯭ꯂꯦꯛꯇꯣ ꯅꯠꯇꯕ
ꯅꯠꯇꯕ ꯀꯣꯐꯤ ꯃꯆꯨꯖꯨ ꯌꯥꯎꯕꯅꯦ ꯀꯣꯐꯤ ꯃꯆꯨꯅ ꯍꯦꯟꯅ ꯐꯖꯕꯅꯦ ꯅꯨꯄꯤꯗꯗꯤ ꯑꯩ ꯀꯣꯐꯤ ꯃꯆꯨ ꯄꯥꯝꯕꯅꯦ ꯑꯗꯣ ꯀꯣꯐꯤ ꯃꯆꯨꯗꯣ ꯑꯩꯉꯣꯟꯗ ꯆꯥꯕ ꯌꯥꯎꯍꯧꯗꯕ ꯑꯗꯨꯗꯨꯒꯤ ꯑꯁꯪꯕꯥꯗ ꯇꯥꯕ ꯕ꯭ꯂꯦꯛꯇ ꯂꯩꯕ
ꯂꯩꯕ ꯎꯝ ꯕ꯭ꯂꯦꯛꯅꯤ ꯂꯩ ꯕ꯭ꯂꯦꯛꯀ ꯒ꯭ꯔꯤꯟꯒꯗꯤ ꯂꯩꯍꯧꯋꯦ ꯑꯇꯣꯞꯄ ꯀꯂꯔꯗꯤ ꯂꯥꯛꯇ꯭ꯔꯦ ꯍꯥꯏꯌꯦ ꯍꯧꯖꯤꯛ ꯄꯣꯠꯇꯣ ꯃꯨꯛꯀ ꯏꯔꯥꯡ ꯇꯧꯅꯕꯒꯤ ꯐꯪꯗ꯭ꯔꯦꯗꯅ ꯑꯗꯨꯗꯨꯒ ꯑꯗꯨꯒ ꯈꯨꯒꯥ ꯈꯨꯒꯥꯒꯤ ꯑꯃ ꯂꯩꯕꯗꯨꯗꯤ ꯕ꯭ꯔꯥꯎꯟꯕꯨꯗꯤ ꯑꯣꯏꯍꯧꯋꯦ
ꯎꯝ
ꯑꯗꯨꯏꯗꯤ ꯑꯗꯨꯝ ꯑꯣꯏꯗꯅ ꯎꯝ ꯑꯗꯨꯏꯗꯤ ꯑꯣꯏꯗ꯭ꯔꯣ ꯂꯣꯏꯅ ꯕ꯭ꯔꯥꯎꯟꯗꯤ ꯑꯗꯨꯝ
ꯈꯨꯒꯥꯗ ꯕ꯭ꯔꯥꯎꯟ ꯑꯣꯏꯕꯗꯣ ꯍꯣꯏ ꯍꯣꯏ ꯑꯣꯏ ꯑꯗꯨꯕꯨꯗꯤ ꯂꯣꯏꯅ ꯑꯣꯏ
ꯎꯝ ꯈꯨꯒꯥꯗ ꯕ꯭ꯔꯥꯎꯟ ꯑꯣꯏꯔꯀꯥꯟꯗ ꯎꯝ ꯎꯝ ꯑꯗꯨꯗ ꯕ꯭ꯂꯦꯛ ꯑꯣꯏꯕ
ꯑꯗꯨꯗ ꯃꯆꯨ ꯈꯥꯏꯕ ꯑꯣꯏꯗꯣꯏꯕ
ꯑꯗꯣ ꯑꯩꯅꯅꯦ ꯈꯣꯡꯎꯞꯁꯦ ꯗꯨ ꯃꯨꯛ ꯂꯧ ꯑꯗꯨꯕꯤꯗꯨ ꯅꯨꯄꯤ ꯈꯣꯡꯎꯝꯇꯣ ꯂꯩꯁꯤꯔ ꯈꯟꯕ ꯑꯩꯗꯤ ꯑꯩꯒꯤꯗꯨ ꯈꯣꯡꯎꯞ ꯉꯥꯛꯇ ꯂꯩꯔꯦꯕ ꯈꯣꯡꯉꯞꯇꯣ ꯍꯟꯗꯛꯇꯁꯨ ꯑꯃ ꯀꯣꯏꯕ ꯆꯠꯄ ꯀꯩꯗꯣ ꯑꯃꯗꯁꯨ ꯂꯧꯋꯦ ꯂꯩꯕꯗ ꯉꯥꯏꯔꯤ ꯑꯗꯨꯝ ꯄꯣꯠꯇꯣ ꯐꯔꯤꯕꯑꯗꯨꯁꯨ ꯑꯅꯨꯗꯨꯅ ꯁꯨꯝ ꯑꯗꯨ ꯂꯩꯁꯤꯜꯂꯨꯔ ꯑꯗꯣ ꯐꯗꯤ ꯐꯖꯕ ꯂꯩꯖꯨ ꯂꯩꯖꯤꯟꯅꯤꯡꯕ ꯑꯗꯣ ꯑꯇꯣꯛꯄ ꯅꯨꯄꯤ ꯃꯥꯟꯕꯒꯨꯝꯁꯨ ꯂꯩꯅꯤꯡꯕ ꯗ꯭ꯔꯦꯁꯇꯣ
ꯅꯣꯏꯆꯦꯒꯤ ꯂꯨꯍꯣꯡꯕꯗ ꯇꯣꯡꯅꯕ ꯈꯣꯡꯎꯞ ꯑꯃ ꯂꯩꯁꯟꯂꯣ
ꯑꯗꯨꯗ ꯑꯩꯅ ꯏꯁꯀꯔꯠꯀ ꯁꯦꯠꯄ ꯌꯥꯕꯁꯨ ꯂꯩꯅꯤꯡꯕ
ꯃꯦꯔꯤꯖꯦꯟ ꯑꯝꯖꯨ ꯂꯩꯁꯜꯂꯣ
ꯎꯝ
ꯂꯩꯌꯨ ꯀꯩꯅꯣ ꯏꯕꯦꯝꯃ ꯅꯪꯗꯤ ꯍꯧꯖꯤꯛ ꯇꯣꯡꯍꯧꯗ꯭ꯔꯥ ꯅꯪ ꯀꯔꯝ ꯀꯥꯟꯗ ꯇꯣꯡꯒꯦ ꯍꯥꯏꯅꯣ ꯈꯨꯝꯃꯨꯛꯀꯁꯦ ꯇꯥꯔꯥꯃꯨꯛꯀ ꯊꯝꯃꯣꯁꯦ ꯄꯥꯔꯦꯡ ꯁꯥꯅ
ꯎꯝ ꯏꯕꯦꯝꯃꯥ ꯌꯨꯝꯗ ꯊꯝꯐꯝ ꯂꯩꯇꯦ ꯄꯣꯔꯛꯑꯒ ꯑꯩꯉꯣꯟꯗ ꯑꯩꯈꯣꯏꯆꯦꯅ ꯅꯪ ꯅꯈꯣꯡ ꯆꯥꯅꯤꯗ ꯊꯝꯝꯕ ꯥ ꯊꯝꯒꯣꯆꯣ ꯍꯥꯏꯔꯛꯄ꯭ꯔꯥ ꯈꯪꯕꯣꯠꯇꯦ
ꯑꯁ
ꯑꯩꯈꯣꯏ ꯍꯧꯖꯤꯛ ꯄꯣꯠ ꯆꯩꯩ ꯈꯔ ꯂꯩꯔꯤꯁꯦꯕꯣꯛ ꯆꯤꯜꯂꯦ ꯃꯥꯏꯒ ꯑꯩꯒ ꯂꯩꯔꯤꯁꯤꯕꯣ ꯈꯪꯕ꯭ꯔꯥ ꯎꯄꯨ ꯑꯩꯅ ꯑꯩꯒꯤ ꯎꯄꯨ ꯑꯃ ꯄꯤꯌꯣ ꯍꯥꯏꯔꯤꯕꯅꯤ ꯍꯧꯖꯤꯛꯐꯥꯎ ꯀꯟꯅ
ꯎꯝ ꯌꯥꯔꯣꯏꯌꯦ ꯅꯣꯏ ꯏꯆꯦ ꯂꯨꯍꯣꯡꯗ꯭ꯔꯤꯕꯣꯛꯗꯤ ꯅꯣꯏ ꯄꯣꯠ ꯌꯥꯝ ꯆꯤꯟꯈꯤꯅꯤ
ꯑꯗꯨꯅꯦ
ꯍꯥꯏꯗꯤ ꯅꯣꯏꯆꯦꯒꯤꯁꯨ ꯂꯨꯍꯣꯡꯂꯝꯗꯥꯏꯒꯤ ꯄꯣꯠꯇꯨ ꯇꯥꯁꯟꯕ ꯍꯧꯔꯛꯑꯅꯤꯗꯅ ꯃꯥꯏ ꯄꯨꯅꯕꯗꯣ
ꯎꯝ
ꯑꯗꯨꯅ ꯑꯗꯨꯒꯤ ꯊꯝꯃꯛꯄ ꯑꯗꯒꯤ ꯑꯗꯨ ꯀꯩꯀꯥ ꯍꯥꯟꯅꯒꯤ ꯂꯩꯖꯕ ꯑꯗꯨ ꯄꯨꯂꯞ ꯄꯨꯟꯁꯤꯜꯂꯛꯄ ꯃꯇꯝꯗ ꯑꯗꯨꯝ ꯌꯥꯝꯃꯛꯀꯅꯦꯕ ꯈꯪꯕ꯭ꯔꯥ
ꯎꯝ ꯌꯥꯝꯃꯛꯀꯥꯅꯤ
ꯁꯤꯁꯨ ꯄꯣꯠ ꯌꯥꯝ ꯃꯥꯡꯕꯅꯦꯕ
ꯎꯝ ꯃꯥꯡꯅꯤ ꯑꯗꯨꯕꯨꯗꯤ ꯃꯌꯥꯝ ꯂꯥꯛꯄꯗꯨꯗꯀꯣ ꯂꯨꯈ꯭ꯔꯦ ꯆꯤꯡꯒꯤ ꯑꯃ
ꯐꯖꯅ ꯐꯖꯅ ꯇꯧꯗꯗꯤ ꯌꯥꯔꯣ ꯑꯗꯨꯗꯤ ꯅꯪ ꯑꯗꯨꯝ ꯌꯨꯝꯗ ꯂꯩꯇ꯭ꯔꯤꯉꯩꯗ ꯔꯦꯟꯇ ꯂꯩꯕ꯭ꯔꯥ ꯀꯩꯅꯣ ꯇꯧꯔꯣ
ꯇꯜꯂꯦ ꯋꯥꯏ ꯌꯨꯝꯗ ꯂꯩꯕꯅ
ꯅꯪꯖꯦ ꯌꯨꯝꯗ ꯑꯗꯨꯝ ꯂꯩꯔꯒꯦ ꯁꯤꯔꯕ ꯑꯦꯛꯖꯥꯝꯗꯣ ꯊꯥꯔꯝꯃꯒ
ꯍꯣꯏ ꯑꯦꯛꯖꯥꯝꯗꯣ ꯈꯜꯂꯛꯇꯗꯤ ꯌꯨꯝꯗ ꯂꯩꯔꯅꯤ
ꯑꯗꯨꯒ ꯀꯩ ꯉꯥꯏꯗꯣꯏꯕ
ꯑꯦꯛꯖꯥꯝꯗꯣ ꯊꯥꯔꯛꯇ꯭ꯔꯒꯅ ꯌꯨꯝ ꯍꯨꯟꯗꯕꯁꯦ ꯑꯦꯃꯤꯁꯟꯗꯣ ꯑꯃꯨꯛ ꯇꯧꯔꯝꯃꯒꯗꯤ ꯑꯗꯨꯁꯨ ꯃꯨꯛ ꯈꯜꯂꯦꯕ ꯇꯧꯔꯔꯣꯏꯁꯦ ꯈꯜꯂꯤꯕ ꯗꯔꯀꯥꯔ ꯇꯥꯗꯦꯅ
ꯈꯜꯂꯦ ꯑꯩꯖꯨ ꯗꯔꯀꯥꯔ ꯇꯥꯥꯗꯦꯅ ꯑꯍꯨ ꯍꯨꯝ ꯃꯁꯛ ꯁꯤꯡꯗꯣ ꯀꯣ ꯑꯅꯤꯡꯉꯛꯇꯕꯀꯣ
ꯍꯥꯏꯗꯤ ꯑꯗꯨꯝ ꯎꯝ ꯍꯥꯏꯗꯤ ꯁꯥꯗꯣ ꯀꯩꯁꯨ ꯐꯪꯗꯁꯨ ꯌꯥꯏꯌꯦꯅ ꯈꯟꯕ ꯎꯝ ꯑꯩꯉꯣꯟꯗ ꯑꯣꯏ ꯌꯥꯝꯅ ꯏꯝꯄꯣꯔꯇꯦꯟ ꯑꯣꯏꯗꯕ ꯄꯣꯠꯇꯣ ꯑꯣꯏꯌꯦꯕꯀꯣ ꯍꯥꯏꯕ ꯋꯥꯅꯦ ꯑꯗꯣ ꯅꯝ ꯕꯤꯠꯀꯤ ꯍꯥꯏꯕ ꯋꯥꯅꯦꯕꯀꯣ ꯑꯗꯨ ꯑꯗꯨꯅ ꯀꯩꯁꯨ ꯌꯥꯝ ꯏꯝꯄꯣꯔꯇꯦꯟ ꯑꯣꯢꯕ ꯄꯣꯠꯇꯤ ꯑꯣꯏꯗꯕꯅꯤꯅ ꯈꯟꯕꯅꯦꯑꯗꯣ ꯎꯝ ꯈꯪꯗꯦ ꯇꯧꯔꯒꯅ ꯇꯧꯔꯦ ꯇꯧꯗ꯭ꯔꯒꯅ ꯇꯧꯗ꯭ꯔꯦ ꯃꯇꯥꯡ ꯃꯇꯥꯡꯗꯨꯗ ꯑꯗꯨꯝ ꯈꯪꯅ ꯍꯥꯏꯗꯤ
ꯃꯤꯡꯗꯣ ꯃꯤꯡꯗꯣ ꯑꯗꯨꯝ ꯆꯟꯖꯜꯂꯒ
ꯌꯥꯏꯌꯦ ꯑꯗꯣ ꯑꯩꯗꯤ ꯀꯥꯔꯣꯏꯌꯦ ꯃꯤꯡ ꯆꯜꯂꯖꯨ ꯀꯗꯤ ꯑꯗꯨꯝ ꯁꯨꯀꯥ ꯀꯥꯔꯣꯏꯕ
ꯎꯝ ꯑꯈꯣꯏꯗꯥꯖꯨ ꯀꯥꯗꯦꯕ
ꯍꯣꯏ ꯑꯗꯣ ꯑꯩ ꯑꯩ ꯀꯥꯔꯣꯏ ꯍꯥꯏꯖꯤꯗꯅꯕꯨ ꯑꯩ ꯀꯥꯔꯣꯏ ꯃꯤꯡꯗꯨ ꯆꯜꯂꯒ ꯀꯥꯔꯣꯏ ꯗꯣ ꯑꯗꯣ ꯍꯧꯖꯤꯛꯀꯤ ꯑꯗꯨꯃꯥꯏꯅ ꯑꯗꯨꯝ ꯐꯪꯕꯩ ꯈꯣꯠꯄꯒꯤ ꯇꯧꯕꯗꯤ ꯌꯥꯏ ꯀꯣ ꯑꯗꯣ ꯇꯧꯕ ꯍꯥꯏꯖꯦ ꯑꯥꯗ ꯈꯔ ꯂꯩꯇꯕ ꯌꯥꯔꯣꯏ ꯑꯗꯨ ꯇꯧꯒꯦ ꯍꯥꯏꯔꯒꯗꯤ
ꯍꯣꯏ ꯍꯧꯖꯤꯛ
ꯑꯗꯨ ꯎꯝ ꯑꯗꯨꯗꯒꯤ ꯑꯩꯖꯦ ꯑꯩꯖꯦ ꯑꯩꯒꯤ ꯁꯥꯔꯗꯤꯕꯤꯒꯦꯠ ꯀꯩꯀꯩꯖꯨ ꯈꯔ ꯂꯧꯒꯗꯕ ꯗꯔꯀꯥꯔ ꯇꯥꯏꯌꯦꯕ ꯅꯪꯅ ꯑꯃꯨꯛ ꯎꯝ ꯅꯣꯏꯗꯤ ꯅꯣ ꯗ꯭ꯌꯨ ꯁꯥꯔꯗꯤꯕꯤꯒꯦꯠꯇꯣ ꯗꯔꯀꯥꯔ ꯇꯥꯔꯝꯃꯣꯏꯅꯦ
ꯇꯥꯗꯦ
ꯍꯣꯁꯇꯦꯜꯂꯔ ꯑꯣꯏꯗꯝꯅꯤꯅ ꯈꯣꯏꯗꯤ ꯍꯣꯁꯇꯦꯜꯗꯅꯤꯅ ꯑꯗꯨꯝ ꯗꯔꯀꯥꯔ ꯇꯥꯕꯅꯤꯅ ꯈꯔ ꯑꯗꯨꯗ ꯂꯧꯊꯣꯛ ꯂꯧꯁꯤꯟꯈ ꯇꯧꯒꯤꯗꯧꯔꯤꯕ ꯎꯝ ꯑꯗꯨ ꯃꯨꯛ
ꯑꯗꯨꯝ ꯈꯔ ꯑꯗꯨꯝ ꯂꯩꯒꯦꯁꯨ ꯂꯩꯌꯨ ꯀꯩꯅꯣ ꯅꯪ ꯑꯗ
ꯍꯣꯏ ꯑꯩ ꯗꯔꯀꯥꯔ ꯇꯥꯔꯗꯤ ꯑꯗꯨꯝ ꯈꯔ ꯂꯩꯅꯤ ꯄꯨꯔꯥ ꯄꯨꯜꯂꯞꯇꯤ ꯍꯣꯟꯊꯒꯤꯔꯣꯏ ꯑꯩ
ꯍꯣꯟꯗꯔꯨꯒꯤꯅꯨ
ꯄꯨꯂꯞ ꯄꯨꯜꯂꯞꯇꯨ ꯍꯣꯟꯗꯒꯤꯔꯣꯏ ꯑꯗꯨꯝ ꯍꯥꯏꯗꯤ ꯗꯨꯝ ꯑꯗꯣ ꯃꯤꯒꯤꯗ ꯂꯦꯛꯄꯗꯣ ꯅꯨꯡꯉꯥꯏꯇꯦꯅ ꯑꯩ ꯀꯥ ꯑꯝ ꯂꯩꯕ ꯍꯥꯏꯖꯤꯅ ꯐꯩꯗꯅ ꯌꯥ
ꯎꯝ ꯌꯨꯝꯗ ꯂꯩꯔꯒ ꯕꯤꯕꯨꯂꯥ ꯆꯨꯅꯕꯅꯤ
ꯑꯁ ꯂꯩꯌꯨ ꯌꯥꯔꯣꯏ ꯏꯕꯦꯝꯃ ꯃꯣꯏꯅ ꯃꯣꯏꯅꯕꯨ ꯇꯥꯜꯂꯛꯀꯅꯤ ꯑꯩꯅ ꯂꯩꯒꯦ ꯍꯥꯏꯔꯁꯨ
ꯎꯝ
ꯃꯣꯏꯅ ꯃꯣꯏꯅ ꯑꯥꯗ ꯑꯥꯗ ꯆꯠꯂꯨꯆꯣ ꯑꯥ ꯂꯥꯏꯔꯤꯛ ꯄꯥꯎꯆꯣ ꯂꯥꯏꯔꯤꯛ ꯄꯥꯎꯆꯣ ꯑꯩꯟ ꯈꯣꯏꯕꯥꯅ ꯇꯥꯂꯛꯑꯅꯤ ꯑꯩ ꯈꯣꯏꯕꯥꯅ ꯃꯔꯨ ꯑꯣꯏꯅ ꯇꯥꯜꯂꯛꯇꯣꯏꯖꯦ
ꯑꯗꯨꯅꯦ ꯑꯥꯗ ꯂꯩꯔꯒ ꯂꯥꯏꯔꯤꯛ ꯄꯥꯎ ꯅꯪ ꯅꯪ ꯗꯤꯁꯤꯄ꯭ꯂꯤꯟ ꯅꯥꯏꯅ ꯆꯠꯂꯣ ꯂꯥꯏꯔꯤꯛ ꯄꯥꯔꯣ
ꯑꯩꯒꯤ ꯐꯨꯔꯤꯠ ꯋꯤꯟ ꯖꯤꯇ꯭ꯔ ꯖꯦ ꯂꯤꯠꯂ ꯋꯥꯛꯀꯤꯡ ꯆꯦꯟꯕ
ꯎꯝ ꯍꯨꯝ ꯍꯨꯝ ꯍꯨꯝ ꯌꯦꯂꯣ ꯃꯆꯨ ꯑꯃꯒ ꯔꯦꯠ ꯆꯨ ꯑꯃꯒ ꯂꯩꯔꯦ
ꯑꯗꯨꯗꯒꯤ ꯖꯤꯔꯣ ꯑꯃ ꯃꯣꯏꯒꯤ ꯑꯃ ꯔꯟꯅꯤꯡ ꯁꯨ ꯑꯃ ꯀꯔꯤ ꯖꯤꯔꯣ ꯑꯦꯗꯤꯑꯕ ꯂꯩ ꯃꯃꯤꯡ ꯑꯃ ꯑꯦꯗꯤꯗꯥꯁꯀꯤ ꯅꯀꯟ ꯀꯟꯗ ꯏꯁꯇ꯭ꯔꯤꯞ ꯆꯦꯟꯕ ꯕ꯭ꯂꯦꯛꯅꯒ ꯆꯦꯟꯕ ꯔꯦꯠꯀ ꯑꯣꯔꯦꯟꯖꯀ ꯌꯥꯝ ꯂꯩꯇ꯭ꯔꯣ ꯀꯂꯔ
ꯎꯝ ꯎꯝ
ꯈꯨꯉꯨꯞ ꯑꯃ ꯑꯋꯥꯡꯕꯤꯗꯣ ꯑꯗꯨ ꯗꯨꯝꯒ ꯂꯩꯔꯒ ꯌꯥꯎꯋꯦ ꯅꯤꯌꯣꯟ ꯅꯤꯌꯣꯟ ꯅꯤꯌꯣꯟ ꯀꯂꯔꯅꯤꯌꯣꯟ ꯀꯂꯔꯗꯤ ꯌꯥꯎ ꯍꯧꯋꯦ ꯑꯗꯨꯗꯤ
ꯑꯗꯨꯃꯒ ꯂꯧꯁꯤꯜꯂꯛꯑꯣ ꯍꯟꯗꯛ ꯂꯥꯛꯄꯗ ꯑꯗꯨꯑꯣꯏꯗꯤ ꯆꯞ ꯆꯥꯔꯦ
ꯑꯈꯣꯏ ꯆꯦꯅ ꯅꯪ ꯌꯨꯝꯖꯗ ꯂꯥꯛꯀꯅꯣ
ꯑꯗꯨꯃꯗꯤ ꯂꯩꯕꯤꯔꯒꯦ ꯍꯥꯏꯔꯒ ꯄꯩꯁꯥꯒꯗꯣ ꯁꯠꯀ ꯄꯤꯔꯝꯃꯣ ꯀꯩ ꯍꯥꯏꯒꯦ ꯌꯦꯡꯉꯣ
ꯄꯩꯁꯥ ꯄꯤꯔꯝꯃꯦ ꯂꯨꯄꯥ ꯆꯧꯉꯥ ꯍꯥꯏꯔꯒ ꯑꯩꯅ ꯑꯩꯅ ꯑꯩ ꯄꯩꯁꯥ ꯂꯩ ꯑꯩ ꯂꯩ ꯃꯣꯏꯅꯀꯣ ꯈꯣꯏꯆꯦ ꯍꯣꯏꯅ ꯀꯩꯒꯤꯅꯣ ꯗ꯭ꯔꯦꯁ ꯌꯥꯝ ꯄꯥꯝꯃꯤꯗꯣ ꯑꯩꯅ ꯑꯩ ꯄꯩꯁꯥꯅ ꯂꯩꯗꯣꯏꯅꯦ ꯅꯪꯅ ꯂꯩꯗꯧ
ꯎꯝ ꯑꯗꯨꯒ ꯑꯗꯨꯖꯨ ꯐꯔ ꯐꯤꯐꯇꯤ ꯄꯔꯁꯦꯟ ꯑꯣꯐꯔ
ꯑꯗꯨ ꯐꯤꯐꯇꯤ ꯄꯥꯔꯁꯦꯟꯗꯨꯁꯨ ꯃꯣꯏꯅ ꯌꯣꯟꯕꯗꯒꯤ ꯀꯥꯏꯌꯣ
ꯎꯝ ꯃꯥꯟꯅꯦ ꯃꯣꯏꯅ ꯌꯣꯟꯕꯗꯒꯤ
ꯇꯨꯝꯅꯤꯡꯉꯛ ꯀꯗꯧꯔꯦ ꯏꯕꯦꯃ
ꯅꯪ ꯇꯨꯝꯅꯤꯡꯉꯅ‌ꯦ ꯑꯩ ꯈꯪꯉꯦ ꯅꯪ ꯄꯨꯡ ꯇꯔꯥ ꯇꯥꯔꯕꯖ‌ꯦ ꯅꯪꯒꯤ ꯎꯏꯔ ꯑꯅꯤ ꯍꯥꯏꯕꯖ‌ꯦ ꯑꯩꯅ ꯈꯪꯉꯦ
ꯎꯝ ꯃꯇꯝ ꯌꯧꯔꯕꯩ
ꯃꯇꯝ ꯌꯧꯔꯕꯩꯅꯦ ꯍꯣꯏ ꯅꯪꯕꯨꯗꯤ ꯉꯟꯇ ꯋꯥꯗ‌ꯦ ꯑꯩꯕꯨꯗꯤ ꯅꯥꯕꯅꯤꯅꯀꯣ
ꯎꯝ ꯅꯪꯕꯨꯗꯤ ꯌꯥꯕꯅꯤꯅ ꯑꯩ
ꯑꯩ ꯑꯩꯗꯤ ꯉꯟꯇꯥ ꯍꯧꯒꯠꯂ ꯅꯤ ꯈꯣꯏ ꯃꯥ ꯍꯧꯒꯠꯂ ꯀꯅꯥ ꯅꯁꯥ ꯂꯨꯝꯅ ꯂꯩꯌꯣꯌꯦ
ꯅꯥꯔꯤꯕꯩꯅꯦ ꯕꯦꯄꯥ ꯄ꯭ꯔꯤꯁꯦꯁ ꯇ꯭ꯔꯤꯠꯃꯦꯟ ꯇꯧꯔꯦꯅ ꯌꯥꯝ ꯍꯔꯥꯎꯋ‌ꯦ ꯅꯪ
ꯑꯩ ꯅꯨꯡꯉꯥꯏ ꯁꯤ ꯍꯌꯦꯡꯋꯥꯏ ꯑꯍꯟ ꯑꯣꯏꯔ ꯀꯅꯥ ꯑꯈꯣꯏ ꯃꯥꯥ ꯂꯩꯇ꯭ꯔ ꯀꯅꯥꯟ ꯇꯧꯗꯣꯏꯅꯣ ꯍꯥꯏꯕꯁꯦ ꯇꯧꯔꯔꯣꯏ ꯑꯩ ꯏꯁꯥꯅ ꯏꯁꯥ ꯀꯤꯌꯔ ꯇꯧꯗꯣꯏꯅꯦ ꯑꯩꯅ ꯕꯨ ꯑꯃꯨ ꯏꯆꯥꯗꯨꯗꯒꯤ ꯅꯨꯡꯉꯥꯏꯇ‌ꯦꯅ ꯇꯧꯔꯛꯇ‌ꯣꯏꯕ ꯑꯩ ꯑꯗꯨꯏ ꯈꯟꯕꯗ ꯃꯝ ꯑꯗꯨꯏ ꯈꯟꯕꯗ ꯑꯩ ꯃꯝꯃꯦ ꯍꯥꯏꯁꯤ
ꯅꯪ ꯂꯨꯍꯣꯡꯉ ꯀꯥꯟꯗ ꯅꯪꯅ ꯉꯥꯛꯇꯅꯦ ꯇꯧꯗꯣꯏꯁꯦ
ꯃꯥꯅꯦ
ꯅꯪ ꯅꯨꯡꯉꯥꯏꯗꯣꯏꯖ‌ꯦ ꯂꯨꯍꯣꯡꯗ꯭ꯔꯤ ꯉꯩ ꯕ‌ꯣꯛꯗꯤ ꯅꯨꯡꯉꯥꯏꯔꯅꯤ
ꯑꯩ ꯆꯥꯛ ꯂꯥꯝꯃꯦ ꯑꯩ ꯁꯦꯝꯃ‌ꯦ ꯆꯥꯛ
ꯆꯥꯛ ꯂꯥꯝꯃꯗꯤ ꯀꯩꯅꯣꯝ ꯆꯥꯁꯜ ꯂꯨꯗꯅ ꯆꯥꯄꯣꯠ ꯑꯔꯩꯕ ꯂꯩꯇ꯭ꯔꯣ
ꯂꯩ ꯄꯞ ꯂꯩꯌ‌‌ꯦ ꯄꯞ ꯀ ꯆꯉꯥꯡꯒ ꯊꯛ ꯇꯣꯏꯅꯦ
ꯄꯞꯇꯣ ꯆꯥ ꯊꯣ ꯆꯉꯥꯡ ꯊꯛꯇ꯭ꯔꯖꯨ ꯄꯞꯇꯣ ꯏꯁꯤꯡ ꯑꯁꯥꯕ ꯂꯨꯞꯄ ꯆꯥ
ꯇꯜꯂ‌ꯦ ꯑꯩ ꯑ‌ꯦ ꯄꯞ ꯇ‌ꯣ ꯊ‌ꯣꯡ ꯆꯥꯕ ꯍꯥꯎꯕꯅ‌ꯦ ꯆꯜꯂ ꯍꯦ ꯅꯪꯅ ꯖ ꯖ ꯖꯥꯠ ꯀ ꯍꯥꯏꯔꯑꯅ‌ꯦ ꯕꯤꯁꯀꯨꯠꯀ ꯆꯥꯒ ꯇꯣꯠꯂ ꯆꯥꯕꯒꯨꯝꯕ ꯌꯥꯔꯦ ꯅꯪ ꯌꯥꯔꯦ ꯃꯤꯅ ꯍꯥꯏ ꯇꯥꯗ‌ꯦ ꯎꯝ
ꯇꯨꯒ ꯁꯪꯒꯣꯝꯒ ꯊꯣꯡꯗꯣꯏꯅꯦ ꯅꯪ ꯀꯩ ꯑꯣꯏ ꯈꯟ ꯂꯨꯔꯒꯦ
ꯀꯩ ꯍꯥꯏꯒ‌ꯦ ꯁꯪꯒꯣꯝꯒ ꯊꯣꯡꯗꯣꯏꯕ ꯄꯞꯁꯤꯒ ꯁꯪꯒꯣꯝ ꯍ‌ꯣꯏ ꯅꯪꯇꯨꯗꯤ ꯆꯥꯗꯣ ꯆꯥꯡ ꯆꯥꯔ ꯁꯪꯒꯣꯝ ꯆꯥꯗ ꯂꯨꯞ ꯄꯖꯥꯒꯤ ꯀꯩ ꯀꯩ ꯑꯃꯨꯛ ꯊꯣꯡꯗ꯭ꯔꯖꯨ ꯇꯨ ꯊꯥꯎ ꯉꯧꯔ ꯊꯣꯡꯗꯣꯏꯕ
ꯅꯠꯇꯦ ꯅꯠꯇꯦ ꯁꯪꯒꯣꯝꯗꯣ ꯃꯍꯤ ꯁꯪꯒꯣꯝꯗꯣ ꯑꯗꯨꯗꯨꯗ ꯄꯞꯇꯣ ꯍꯥꯟꯅꯗꯤ
ꯍꯥꯟꯅꯗꯤ ꯃꯍꯤꯗꯣ ꯍꯥꯟꯅ ꯁꯧꯍꯜ ꯂꯅꯤꯗꯅ
ꯑꯗꯨꯒ ꯄꯞꯇꯣ ꯊꯥꯗꯔꯀꯥꯟꯗ ꯄꯞꯇꯣ ꯄꯣꯞꯇ꯭ꯔꯤ ꯕꯧ ꯁꯧꯍꯜꯂꯅꯤ ꯑꯗꯨꯒ ꯆꯥꯕ ꯑꯁ ꯍꯥꯎꯕꯅꯦ
ꯍꯥꯎꯕꯅꯦ ꯎꯝ ꯍꯣꯏ ꯑꯩ ꯁꯪꯒꯣꯝꯗꯨꯗꯤ ꯌꯥꯗꯝꯃꯤꯅ ꯍꯖꯤꯛ ꯐꯥꯎꯒꯤꯗꯤ
ꯅꯥꯕ ꯐꯔ ꯆꯥꯎ ꯇꯦꯁ ꯇꯧ
ꯇꯜꯂꯦ ꯆꯥꯔꯣꯏ ꯅꯥ ꯐꯔꯖꯨ ꯆꯥꯔꯔꯣꯏ ꯌꯦꯟ ꯊꯣꯡꯉ ꯆꯥꯒꯦ
ꯑꯁ